ꯑꯥ ꯇꯥꯏꯌꯦ
ꯀꯍꯥ ꯖꯥꯏ
ꯎꯝ ꯆꯦꯄꯟꯗ
ꯑꯥꯏ ꯑꯦꯝ ꯑꯟꯗꯔ ꯗ ꯋꯥꯇꯔ
ꯑꯟꯗꯔ ꯗ ꯋꯥꯇꯔ ꯎꯝ ꯀꯔꯤꯅꯣꯅꯦꯕꯣ ꯑ ꯁꯨꯑꯥꯏꯅ ꯒꯥꯏ ꯊꯧꯔ ꯂꯥꯛꯄꯗ ꯍꯪꯕꯗꯣ ꯇꯨꯔꯤꯁ ꯍꯥꯏꯒꯗꯨꯗꯤ ꯇꯦꯔꯣꯔꯤꯁ ꯍꯥꯏꯔꯨꯕꯗꯣ
ꯄꯥꯈꯠꯈꯤꯗꯅ
ꯎꯝ ꯇꯦꯔꯣꯔꯤꯁ
ꯆꯦꯡꯒꯨꯝ ꯁꯧꯗꯨ ꯌꯦꯡꯉꯨꯅꯦ
ꯁꯧꯗꯤꯦꯗ ꯆꯦꯡꯒꯨꯝ ꯈꯪꯗꯦꯕꯣ ꯀꯩꯅꯣꯅ ꯃꯥꯝ ꯕꯤ ꯁꯣꯛꯅ ꯇꯥꯟꯈꯤꯕꯗꯒꯤ ꯁꯧꯈꯤꯗ꯭ꯔꯝ
ꯍꯨꯃꯥꯡ ꯆꯥꯐꯨ ꯊꯨꯒꯥꯏꯔꯨꯔꯦꯕ
ꯎꯝ
ꯑꯦ ꯑꯗꯨꯁꯨ ꯑꯗꯨꯝ ꯆꯣꯡꯕꯅꯤ ꯈꯔ ꯂꯩꯁ ꯌꯥꯝ ꯁꯤ ꯂꯩꯕ
ꯊꯨꯒꯥꯏꯔꯣ ꯑꯃꯤꯟ ꯌꯥꯇ꯭ꯔꯦ ꯃ ꯆꯤꯡꯒꯨꯝ ꯁꯧꯔꯩꯁꯦ ꯇꯩꯅ ꯇꯦꯝꯃꯦ ꯑꯩꯈꯣꯏꯒꯤ ꯂꯩꯁꯧꯗꯣ ꯑꯩꯈꯣꯏꯒꯤ ꯃꯁꯥ ꯄꯥꯜꯂꯛꯏꯗꯅ
ꯎꯝ
ꯀꯩꯅꯣ ꯑꯣꯜꯂꯛꯇꯣꯏꯅꯦꯕ
ꯃꯥꯅꯦ ꯑꯗꯨꯒꯤ ꯑꯗꯨꯒꯤ ꯃꯥ ꯃꯅꯨꯡꯗ ꯂꯩꯍꯧꯕꯗꯣ
ꯎꯝ ꯄꯥꯏꯊꯣꯛꯄꯅꯦꯕ ꯑꯗꯨꯏ ꯊꯣꯛꯂꯛꯏꯗꯣ ꯆꯦꯡꯒꯨꯝ ꯏꯈꯠꯂ ꯖꯒꯥꯗꯣ ꯆꯦꯡꯒꯨꯝꯗꯣꯠ ꯈ꯭ꯔꯀꯥꯟꯗ ꯃꯣꯏ ꯑꯗꯨꯏ ꯃꯈꯨꯟꯗꯨ ꯄꯥꯏꯊꯣꯔꯛꯇꯨꯏꯅꯦꯕ ꯑꯗꯨ ꯃꯥꯅ ꯊꯨꯒꯥꯏꯔꯨꯃꯤꯅ
ꯆꯐꯨ ꯑꯣꯏꯅ ꯁꯥ ꯂꯩꯕꯅꯦꯕꯨ ꯃꯇꯨꯝ ꯇꯥꯁꯤꯜꯂꯒ ꯆꯐꯨ ꯆꯐꯨ ꯍꯥꯏ ꯑꯩꯈꯣꯏ ꯕꯥꯅ ꯑꯩꯈꯣꯏ ꯃꯥꯏ ꯃꯄꯥꯝꯗ ꯅꯍꯥꯟꯃꯨꯛ ꯑꯃꯥꯏ ꯃꯄꯥꯛ ꯑꯃ ꯄ ꯁꯧ ꯂꯩꯝꯃꯦ ꯂꯝꯄꯥꯛ ꯑꯃ ꯁꯇꯥꯥꯥꯟꯕꯅꯤ
ꯇꯥꯜꯂꯣꯏꯗꯝꯅꯦ ꯑꯗꯨꯝ ꯆꯍꯤ ꯈꯨꯗꯤꯡꯒꯤ ꯁꯧꯍꯟꯒꯦꯗꯤꯅꯦ ꯐꯨꯛꯇꯠꯂꯒ ꯇꯣꯛꯀꯗꯝꯅꯦ
ꯑꯦ ꯃꯤ ꯑꯗꯨꯗꯤ ꯃꯤ ꯂꯝ ꯌꯥꯝ ꯑꯥ ꯑꯩꯈꯣꯏ ꯂꯩꯕꯨꯡꯑꯣꯏ ꯀꯩꯑꯣꯏ ꯍꯧꯈꯨꯟ ꯅꯨꯡꯒꯤꯗ ꯂꯩꯕꯅꯦꯕ ꯑꯥ ꯇꯨꯔꯦꯟ ꯃꯄꯥꯟꯗ ꯍꯥꯏꯇꯥꯏ ꯇꯥꯟꯕꯅꯦ ꯑꯁ ꯑꯥ ꯂꯨꯕꯕꯨ ꯇꯥꯜꯂꯦ ꯌꯥꯏ ꯑꯁ ꯃꯤ ꯃꯪ ꯃꯊꯛꯇꯒ ꯑꯗꯨꯝ ꯁꯧꯕꯁꯤꯦ ꯄꯨꯛꯇ ꯂꯥꯏꯔꯤ ꯑꯗꯨ ꯆꯥꯔ
ꯂꯣꯏꯍꯣꯏ ꯌꯥꯔꯦ ꯑꯗꯨꯗꯤ ꯑꯁ ꯍꯪꯒꯥꯥꯡ ꯌꯨꯝꯐꯝꯒꯤ ꯗꯤꯀꯥꯒꯤ ꯑꯗꯨꯝ ꯃꯌꯥꯝ ꯁꯧꯎꯅꯤ
ꯑ ꯈꯪꯗꯕꯅꯤꯅꯗꯤ ꯌꯣꯜꯂꯤꯅꯤꯗꯧ
ꯑꯦ ꯁꯨꯡꯆꯥꯏꯦꯛꯁꯦꯥꯔꯣꯏ ꯂꯩꯔꯒ ꯌꯨꯝꯗ ꯑꯊꯥꯕꯁꯤꯕꯨꯗꯤ ꯆꯥꯅꯤ ꯂꯩꯔꯣ
ꯃꯤꯒꯤ ꯃꯪ ꯃꯊꯛꯇ ꯃꯄꯥꯟꯗꯒ ꯁꯧꯕ ꯌꯥꯎꯋꯦꯗꯥꯏ ꯃꯊꯛꯇ ꯁꯧꯕꯅ ꯇꯧ ꯃꯄꯥꯟꯗ ꯁꯧꯒꯠꯂꯛꯄ ꯑꯗꯣ ꯂꯩꯍꯥꯎꯗꯤ ꯑꯗꯨꯝ ꯌꯥꯎꯅꯤꯡꯉꯤ
ꯀꯔꯤ ꯀꯔꯤ ꯀꯔꯤ ꯂꯪꯊꯕꯥꯜꯗꯒ ꯃꯌꯥꯝ ꯁꯧꯍꯧꯋꯤꯗ ꯂꯧꯣꯛꯊꯕꯥꯟ ꯈꯧꯕꯨꯝꯗꯨꯣ ꯈꯪ ꯅꯠꯇ꯭ꯔꯣ
ꯎꯝ
ꯑꯗꯨꯒꯤꯗ ꯇ꯭ꯔꯥꯏꯞ ꯈꯔ ꯇꯥꯕꯒꯤ ꯆꯤꯡ ꯑꯃ ꯃꯣꯏꯒꯤ ꯂꯩꯔꯤꯅꯦꯕꯀꯣ ꯑꯗꯨꯑꯣꯏꯁꯨ ꯐꯅꯌꯥꯝ ꯁꯧꯕꯅꯤ ꯑꯗꯨ
ꯁꯅ ꯁꯤꯌꯥꯄꯟꯒ ꯍꯦꯛ ꯆꯠꯄ ꯑꯩꯈꯣꯏ ꯕꯥꯁ ꯕꯣꯔꯥ ꯊꯟꯕꯅ ꯀꯩꯅꯣ ꯑꯁ ꯍꯋꯥꯏ ꯊꯣꯡꯉꯒ ꯊꯥꯛꯈꯣꯏꯅꯤ ꯇꯍꯥꯏ ꯆꯥꯏ ꯈꯥꯏꯗꯣꯑ ꯁꯥꯎꯖꯔ
ꯎꯝ
ꯍꯟꯗꯛꯇꯤ ꯑꯃꯝꯇ ꯐꯪꯈ꯭ꯔꯦ ꯍꯥꯏꯗꯤ ꯆꯪꯕ ꯌꯥꯗ꯭ꯔꯦꯕ
ꯎꯝ
ꯍꯟꯗꯛꯇꯤ ꯑꯃꯝꯇ ꯆꯪꯕ ꯌꯥꯗ꯭ꯔꯕꯅꯤꯅ ꯀꯅꯥꯝ ꯍꯦꯡꯅꯗ꯭ꯔꯦ
ꯆꯪꯉꯣꯗꯤ ꯂꯩꯍꯥꯎ ꯑꯣꯏꯗꯣꯏꯕ
ꯎꯝ ꯃꯣꯏ ꯎ ꯆꯥꯛ ꯀꯥꯡꯕꯨꯗꯤ ꯑꯗꯨꯝ ꯆꯪꯉꯝꯒꯅꯤ ꯅꯥꯒꯥ ꯀꯥꯡꯕꯨꯨꯗꯣ ꯑꯗꯨꯝ ꯃꯩꯇꯩꯗꯤ ꯀꯤꯕꯅꯤ ꯆꯪꯗ꯭ꯔꯦꯗꯅ
ꯀꯨꯃꯥꯏꯅ ꯆꯪꯗꯣꯏꯅꯣ ꯍꯣꯏ ꯆꯪꯉꯨ ꯑꯗꯨꯅꯦ ꯂꯩꯍꯥꯎ ꯑꯣꯏꯗꯣꯏꯕ ꯍꯥꯏꯁꯦ ꯊꯣꯡꯒꯥꯥꯟꯗ ꯍꯨ ꯆꯨ ꯌꯨꯡꯉ ꯑꯣꯛꯇꯣꯔꯤꯕ ꯗꯨꯛ ꯙꯗꯨꯛꯀꯦꯟꯗꯟ ꯊꯥꯔꯒ
ꯁꯐꯥꯏ ꯂꯩꯔꯝꯃꯦ ꯍꯦꯛ ꯊꯣꯡꯒꯥꯟꯗꯨꯗ ꯑꯩꯈꯣꯏ ꯄꯨꯔꯤ ꯉꯥꯛꯑꯒ
ꯎꯝ
ꯑꯩꯅ ꯈꯔ ꯊꯛꯆꯤꯜꯂꯒ ꯍꯦꯟꯗꯤꯕꯅꯂꯝꯃꯅꯤ ꯎꯝ ꯎꯝ ꯑꯁꯥꯝ ꯃꯆꯥꯥꯅꯤ
ꯎꯝ
ꯈꯥꯏꯔꯝꯕꯅꯦ ꯀꯥꯏꯗꯩꯅꯣ ꯊꯧꯕꯥꯟꯗꯩꯅꯦꯌꯦ ꯊꯧꯕꯥꯟ ꯃꯥꯂꯨꯝ ꯍꯦ ꯀꯥꯏꯅ ꯈꯔ ꯍꯥꯢꯔꯤ ꯄꯣꯠꯅꯤ ꯈꯪꯉꯦꯁꯤꯅꯤ ꯃꯣꯢ ꯊꯧꯕꯥꯟ ꯍꯥꯢ ꯖꯒꯥꯗꯣ
ꯎꯝ ꯀꯩꯗꯣ ꯀꯩꯗꯧ ꯈꯪꯉꯣꯢꯗꯣꯢꯅꯣ ꯊꯧꯕꯥꯜ ꯍꯥꯢꯖꯦ ꯊꯧꯕꯥꯜ ꯗꯤꯁꯇ꯭ꯔꯤꯛꯅꯤꯅꯦ ꯀꯩꯅꯣ ꯇꯧꯔꯤꯖꯦ
ꯁꯥꯊꯤꯖꯦ
ꯑꯇꯩꯒꯤ ꯅꯠꯇꯦꯕ ꯊꯧꯕꯥꯜ ꯗꯤꯁꯇꯤꯛ ꯍꯥꯢꯒꯔꯗꯣ ꯂꯣꯢꯔꯦ
ꯞ ꯁꯥꯞ ꯀꯩ ꯀꯣꯛꯁꯤꯂꯅꯤ ꯁꯥꯞꯁꯤꯤ ꯀꯥꯏꯗꯣꯏꯅ ꯁꯤꯅꯤ ꯑꯁꯥꯝꯗꯩꯅꯤ ꯃꯩꯇꯩ ꯑꯃ ꯆꯝꯞ ꯃꯥꯟꯜꯂꯦꯕꯀꯣ ꯃꯁꯛꯇꯨꯗꯤ
ꯎꯝ
ꯀ ꯗꯧꯂ ꯀꯅ ꯑꯦꯁꯦ ꯃꯝꯃꯤꯒꯤ ꯃꯥ ꯀꯦ ꯔ ꯔꯦ ꯍꯦ
ꯎꯝ ꯌꯥꯔꯦ ꯌꯥꯔꯦ ꯇꯨ ꯌꯥꯔꯦ ꯅꯪ ꯇꯥꯅꯤꯡꯉꯛꯇ꯭ꯔꯦ ꯌꯥꯝ
ꯁꯦꯟꯗꯤ ꯈꯪꯕ ꯊꯣꯔꯥ ꯊꯣꯔꯥꯛ ꯆꯟꯇꯥꯥꯏ ꯍꯥꯏꯁꯦ
ꯑꯗꯨ ꯁꯤ ꯕ꯭ꯔꯖꯥꯔꯗ ꯑꯩꯈꯣꯏꯒꯤ ꯇꯌ꯭ꯥꯔ ꯒꯌ꯭ꯥꯁ ꯀꯥꯞꯄꯩ ꯃꯇꯥꯡꯒꯤ ꯃꯌꯥꯝ ꯆꯪꯅꯒ꯭ꯔ ꯃꯇꯨꯡꯗ ꯑꯩꯈꯣꯏ ꯌꯦꯡꯕ ꯊꯣꯛꯑꯦꯕꯀꯣ ꯅꯨꯡꯊꯤꯡꯒꯤꯗꯣ
ꯑꯣ
ꯗꯨꯀꯥꯟꯗ ꯕꯤꯁꯀꯨꯠꯀ ꯂꯩꯗꯅ ꯌꯨꯕꯤ ꯃꯍꯤꯒ ꯂꯩꯗꯅ ꯊꯛꯏ ꯃꯣꯏꯖꯨ ꯋꯥꯕ ꯖꯥꯠꯅꯦꯕ
ꯋꯥꯗꯗꯤ ꯀꯩꯅꯣ
ꯕꯤꯁꯀꯨꯠꯀ ꯂꯩꯔ ꯆꯥꯟꯅꯩ ꯄꯣꯠꯅꯦ ꯑꯩꯈꯣꯏ ꯐꯪꯖꯗꯕ ꯈꯨꯆꯥ ꯑꯩꯈꯣꯢ ꯆꯔꯥꯝ ꯆꯗꯠꯅꯕꯤ ꯋꯥꯕꯤꯗꯣ ꯑꯗꯨꯗꯨꯅꯦ ꯗꯨꯀꯥꯟꯗ ꯂꯩꯍꯧꯔꯤ
ꯃꯣꯏꯗꯤ ꯆꯥꯛ ꯆꯥꯔꯒ ꯑꯣꯏꯒꯅꯤ ꯄꯦꯇ꯭ꯔꯣꯂꯤꯡ ꯂꯥꯛꯢꯗꯣ
ꯑꯝ
ꯑꯥꯗ ꯑꯥꯗꯩ ꯆꯥꯔꯒꯅꯦꯕ ꯄꯦꯇ꯭ꯔꯣꯂꯤꯡ ꯊꯣꯛꯍꯜꯂꯛꯏꯗꯣ
ꯃꯥꯅꯦ
ꯑꯗꯨ ꯃꯁꯥ ꯃꯁꯥꯒꯤ ꯆꯥꯅꯕ ꯑꯗꯨꯝ ꯄꯨꯖꯔꯛꯄ
ꯄꯣꯔꯛꯄꯒ ꯌꯥꯎꯕꯅꯦ ꯑꯗꯨꯝ
ꯎꯝ ꯄꯨꯡ ꯄꯨꯡ ꯇꯥꯗꯤꯕꯨ ꯑꯗꯨꯝ ꯁꯪ ꯂꯩꯗꯣꯏꯅꯦ ꯄꯨꯡ ꯅꯤꯄꯥꯟꯖꯦ
ꯑ ꯀꯩꯅꯣꯗꯣ ꯀꯔꯤ ꯀꯔꯤ ꯀꯔꯤ ꯑꯅꯟꯗꯣ ꯀꯤꯔꯤꯕꯖꯥꯠꯅꯦ ꯃꯥꯗꯤ ꯃꯅꯥꯛ ꯆꯪꯕꯗꯣ ꯑꯩꯅ ꯗꯨꯀꯥꯟ ꯆꯪꯕ ꯃꯥꯗꯤ ꯃꯅꯥꯛ ꯆꯪꯕ ꯀꯤ ꯂꯥꯞꯅ ꯂꯩꯍꯧꯔꯤꯌꯦ ꯆꯣꯍꯦ ꯀꯩꯗꯧꯗꯣꯏꯅꯣ ꯆꯨꯝꯅ ꯗꯨꯀꯥꯟ ꯄꯣꯠ ꯂꯩꯕꯨ ꯃꯣꯏꯖꯨ ꯂꯩꯔꯤꯁꯤꯅꯤ ꯇꯨ ꯊꯣꯛꯣꯂꯛꯑ ꯄꯥꯎ ꯇꯝ ꯑꯁ ꯃꯣꯏꯖꯨ ꯋꯥꯕ ꯖꯥꯠꯅꯤ ꯌꯨꯕꯤ ꯃꯍꯤꯒ ꯊꯛꯑ ꯈꯥꯡꯍꯧꯔꯤ ꯍꯥꯢꯕ ꯅꯣꯛꯅꯤꯡꯒꯔꯖꯥꯅꯦ
ꯋꯥꯥꯏꯅꯦ ꯑꯩꯈꯣꯏꯁꯨ ꯅꯨꯡꯁꯥ ꯅꯨꯡꯁꯥ ꯁꯥꯕ ꯃꯔꯛꯇ ꯀꯣꯢ ꯆꯦꯟ ꯆꯦꯟ ꯁꯥꯟꯅꯩꯃꯤꯗꯣ
ꯍꯥꯏ ꯀꯥꯏ ꯑꯣꯢꯔꯣꯢ ꯁꯨꯡ ꯑꯣꯏ ꯑꯣꯢꯔꯣꯢ ꯀꯥꯟꯅꯥꯗꯕꯗ ꯌꯨꯝ ꯂꯩ ꯐꯪ ꯌꯨꯝ ꯂꯩ ꯐꯪꯕꯖꯨ ꯅꯠꯇꯕ
ꯔꯨꯄꯤ ꯅꯨꯄꯤ ꯊꯤꯔꯅꯤ ꯑꯗꯒꯤ ꯑꯃꯨꯛ ꯑꯥ ꯏꯇꯨ ꯏꯆꯥ ꯑꯃꯨꯛ ꯍꯨꯟꯗꯣꯛꯑ ꯊꯃꯝꯃꯅꯤ ꯑꯗꯨꯒ ꯑꯥ ꯁꯅꯥꯖꯥꯎꯕꯤ ꯄꯦꯟꯁꯤꯜ ꯂꯧꯊꯣꯛꯏꯖꯦ ꯆꯨꯝꯃꯖꯥꯠꯅꯤ ꯁꯨꯇꯤ ꯆꯠꯂꯝꯗꯥꯏ ꯆꯠꯂꯝꯗꯥꯏ ꯈꯣꯡ ꯀꯩꯅꯣꯗꯣ ꯑꯣ ꯈꯣꯡꯒꯩ ꯀꯞꯄ ꯆꯠꯂꯦꯗꯣ
ꯑꯩ ꯀꯥ ꯀꯥ ꯆꯠꯂꯒꯦꯀꯣ ꯐꯖꯗꯔꯦ ꯑꯆꯥꯄꯣꯠ ꯂꯩꯀꯦꯀꯣꯅ ꯀꯞꯄꯦ ꯅꯣꯛꯅꯤꯡꯉꯦ
ꯎꯝ ꯀꯅꯥꯅꯕꯨ ꯆꯠꯅꯤꯡꯗꯣꯏꯅꯣ ꯍꯩ ꯑꯩꯈꯣꯏ ꯁꯤꯒꯤ ꯗꯥꯕꯣꯏ ꯀꯥꯥꯛꯇꯣ ꯁꯨꯇꯤ ꯆꯠꯄꯅꯦꯅ ꯆꯠꯈ꯭ꯔꯒ ꯑꯃꯨꯛ ꯍꯜꯂ ꯑꯃꯨꯛ ꯂꯥꯛꯏ ꯃꯤꯅꯤ ꯌꯧꯔꯨꯔꯒ
ꯃꯥ ꯆꯠꯅꯤꯡꯗꯕꯖꯤ ꯀꯔꯤꯅꯣꯅꯦ ꯑꯗꯒꯤ ꯀꯩꯅꯣ ꯌꯨꯝꯗ ꯑꯅꯥꯕ ꯌꯥꯎꯋꯤ ꯀꯩꯗꯧꯋꯤ ꯀꯥꯟꯅ ꯂꯩꯊꯔꯔꯅꯤ ꯀꯩꯅꯣ ꯍꯟꯅꯤꯡꯕꯖꯥꯠ ꯅꯠꯇꯦ ꯃꯣꯏꯖꯨ
ꯑꯣ ꯃꯣꯏꯗꯣ ꯑꯣꯐꯤꯁꯗ ꯅꯞꯁꯜꯂꯗꯤ ꯑꯗꯨꯝ ꯁꯨꯇꯤ ꯁꯥꯡ ꯐꯪꯕꯖꯥꯠꯅꯤ
ꯑꯩ ꯁꯥꯡ ꯐꯪꯕ ꯍꯥꯏꯖꯦ ꯀꯩꯅꯣ ꯇꯧꯗꯣꯏꯅꯤ ꯁꯨꯇꯤ ꯀꯛꯅꯔꯛꯇꯣꯏꯅꯤ ꯆꯍꯤꯒꯤ ꯁꯨꯇꯤ ꯄꯤꯔꯤꯗꯣ
ꯑꯗꯨꯗꯣ ꯀꯛꯊꯅꯔꯛꯇꯣꯏꯅꯦꯕ
ꯑꯗꯨꯝ ꯑꯅꯥꯕ ꯌꯥꯎꯏ ꯈꯣꯠꯂꯤꯅ ꯍꯥꯏꯔꯒ ꯑꯗꯨꯝ ꯇꯧꯕ ꯌꯥꯏ ꯑꯅꯥꯕ ꯌꯥꯎꯕꯁꯤꯗꯤ ꯁꯨꯇꯤ ꯂꯣꯏꯈ꯭ꯔꯁꯨ ꯑꯗꯨꯝ ꯇꯉꯥꯏ ꯐꯗꯕ
ꯌꯥꯏꯑꯦ ꯌꯥꯕꯕꯨꯗꯤ ꯑꯅꯥꯕ ꯌꯥꯎꯋꯦ ꯑꯗꯒꯤ ꯂꯩꯇꯕ ꯈꯣꯠꯇꯕ ꯌꯥꯎꯋꯦ ꯍꯥꯏꯔꯒ ꯑꯗꯣ ꯃꯥꯅ ꯍꯌꯦꯡ ꯐꯪꯒꯗꯧ ꯁꯨꯇꯤꯗꯣ
ꯎꯝ
ꯃꯊꯪ ꯐꯪꯒꯗꯧ ꯁꯨꯇꯤꯗꯣ ꯑꯗꯨꯏꯗꯩ ꯀꯛꯊꯔꯛꯀꯅꯦꯕ ꯅꯨꯃꯤꯠꯇꯣ ꯀꯥꯏꯗꯩ ꯃꯥ ꯌꯨꯝ ꯂꯩꯊꯣꯛꯄꯁꯦ ꯐ꯭ꯔꯤꯗ ꯇꯣꯂꯣꯞ ꯐꯪꯗꯣꯏꯅꯤ ꯑꯗꯨꯅ
ꯑꯥ ꯊꯕꯛ ꯁꯨꯗꯕꯤꯗ ꯊꯥ ꯑꯃꯗ ꯊꯥ ꯑꯃ ꯍꯥꯜꯂꯦ ꯈꯜꯂꯣ ꯇꯣꯂꯣꯞ ꯁꯥꯒ꯭ꯔꯝꯅꯤ ꯑꯗꯨꯝ
ꯃꯥꯅꯦ ꯁ꯭ꯀꯨꯜꯒꯤꯅ ꯑꯣꯖꯥ ꯒꯩꯁꯤꯅ ꯑꯃꯨꯛ ꯀꯥꯂꯦꯟ ꯁꯨꯇꯤ ꯁꯥꯡ ꯁꯥꯡ ꯊꯥꯕ
ꯍꯦ ꯍꯦ ꯍꯦ
ꯃꯣꯏ ꯄꯥꯝꯃꯤꯁꯤꯀꯣ ꯎꯝ ꯑꯗꯒꯤ
ꯑꯣꯖꯥ ꯑꯣꯖꯥꯅ ꯍꯦꯟꯅ ꯇꯣꯂꯣꯞ ꯆꯥꯎꯔꯤꯅꯤꯅꯦꯕꯣ
ꯁꯔꯀꯥꯔꯒꯤ ꯑꯦ ꯄ꯭ꯔꯥꯏꯚꯦꯠꯀꯤ ꯁ꯭ꯀꯨꯜ ꯈꯩꯁꯤꯅ ꯑꯃꯨꯛ ꯁꯨꯇꯤꯁꯦ ꯑꯩꯈꯣꯏꯒꯤ ꯐꯔꯛ ꯇꯥꯅꯅꯦ ꯃꯣꯏꯅ ꯊꯥꯗꯣꯏꯁꯦ ꯀꯩꯅꯣ ꯇꯧꯋꯦ ꯑꯦꯛꯖꯥꯝꯒ ꯇꯧꯋꯦ ꯀꯣ ꯍꯥꯏꯗꯤ ꯐꯤꯗꯣ ꯊꯤꯍꯧ ꯊꯤꯍꯜꯍꯧꯅꯕꯀꯣ
ꯃꯥꯅꯦ
ꯅꯕꯦꯝꯕꯔ ꯗꯤꯁꯦꯝꯕꯔ ꯁ꯭ꯋꯥꯏꯁꯦ ꯀꯩꯅꯣ ꯇꯧ ꯌꯥꯔꯝꯃꯤ ꯐꯥꯏꯅꯜ ꯑꯦꯛꯖꯥꯝ ꯂꯣꯏꯁꯤꯟ ꯌꯥꯔꯅꯤ ꯑꯗꯨ ꯂꯣꯏꯍꯜꯂꯣꯏꯗꯣꯏꯅꯤ ꯑꯗꯨꯋꯥꯏꯗ ꯖꯅꯋꯥ ꯐꯦꯕꯋꯥꯔꯤ ꯁ꯭ꯋꯥꯏꯗ ꯇꯧꯔꯛꯇꯣꯏꯅꯤ
ꯁꯤ ꯑꯩꯈꯣꯏ ꯃꯃꯥꯡꯗꯤ ꯄꯨꯠ ꯑꯣꯖꯥ ꯈꯩꯁꯤ ꯍꯨꯝꯐꯨ ꯍꯨꯝꯗ꯭ꯔꯥ ꯃꯨꯛ ꯌꯥꯡꯈꯩꯃꯨꯛ ꯐꯪꯉꯝꯃꯣꯏꯗ꯭ꯔꯣ ꯍꯨꯝꯐꯨ
ꯌꯦꯟꯅ ꯐꯪꯅꯤꯌꯦ ꯌꯦꯟꯅ ꯐꯪꯅꯤꯌꯦ ꯀꯥꯏꯗꯩꯅꯣ
ꯄꯨꯂꯤꯁ ꯑꯃꯗꯩꯗꯤ ꯍꯦꯜꯂꯤꯃꯤꯅꯤ ꯃꯅꯤꯕꯨ
ꯑꯦ ꯑꯣꯖꯥꯖꯤꯅ ꯄꯨꯝꯅꯃꯛꯀꯤ ꯃꯀꯣꯛꯅꯤꯅꯦ
ꯑꯦ ꯌꯥꯩ ꯐꯪꯒ ꯅꯦꯕ ꯍꯦ ꯃꯥꯁꯇꯔ ꯀꯥꯔꯛꯑꯗꯤ ꯍꯥꯏꯗꯤ ꯃꯌꯥꯝ ꯐꯪꯉꯝꯒꯅꯤ
ꯑꯗꯒꯤ ꯀꯩ
ꯀ꯭ꯂꯥꯁ ꯁꯤꯛꯁ ꯐꯧ ꯈꯛꯇꯅꯦ ꯇꯥꯛꯇꯣꯏꯁꯦ
ꯗꯥ ꯕꯤꯀ꯭ꯔꯝꯅ ꯋꯥꯔꯤ ꯑꯃ ꯂꯤꯕꯗꯨ ꯇꯥꯗ꯭ꯔꯤꯕꯣ ꯃꯣꯏ ꯁꯤꯐꯥꯏ ꯑꯣꯏꯕ ꯍꯥꯏꯇꯥꯔꯦ ꯃꯁꯦ ꯑꯩꯈꯣꯏꯒꯤ ꯑꯦꯁ ꯄꯤꯒꯤ ꯔꯦꯡꯗ ꯆꯪꯉꯛꯄ
ꯑꯣ
ꯔꯦꯡꯗ ꯆꯪꯉꯛꯄꯁꯤꯗ ꯃꯥꯁꯦ ꯇ꯭ꯔꯦꯟꯅꯤꯡꯗꯤ ꯆꯞ ꯃꯥꯟꯅ ꯇꯧꯃꯤꯟꯅꯗꯣꯏꯅꯤꯗꯅ ꯇꯦꯡꯈꯩꯁꯨ ꯑꯗ ꯇ꯭ꯔꯦꯟꯅꯤꯡ ꯇꯧꯔꯤꯗꯨꯗꯤ ꯃꯥꯅ ꯐ ꯍꯌꯦꯡ ꯃꯥꯅ ꯊꯕꯛꯇꯣ ꯀꯩꯅꯣ ꯇꯧꯔꯀꯥꯟꯗ ꯐꯝ ꯆꯥꯎꯕ ꯍꯦꯟꯗꯣꯏꯅꯦꯕ
ꯑꯣ
ꯑꯗ ꯃꯥ ꯇ꯭ꯔꯦꯅꯤꯡ ꯂꯣꯏꯔꯒ ꯊꯕꯛꯁꯦ ꯇꯣꯉꯥꯟ ꯇꯣꯉꯥꯟ ꯇꯥꯟꯅꯈ꯭ꯔꯦ ꯑꯗꯨꯒ ꯅꯣꯡꯃ ꯄꯥꯔꯇꯤ ꯄꯨꯟꯕ ꯌꯥꯎꯖꯥꯠ ꯑꯗ ꯃꯔꯩ ꯌꯦꯠꯅꯛꯄꯖꯥꯠꯅꯤ ꯃꯔꯩ ꯌꯦꯟꯅꯔ ꯀꯥꯟꯁꯤꯗ ꯁꯥꯁꯦ ꯑꯩꯅ ꯅꯪꯉꯣꯟꯗ ꯀꯧꯗꯣꯏꯔꯥ ꯅꯪꯅ ꯑꯩꯉꯣꯟꯗ ꯀꯧꯗꯣꯏꯔꯥ ꯍꯥꯏꯅꯩꯏꯁꯦ
ꯊꯕꯛꯀꯤ ꯐꯝꯖꯥꯎꯗ ꯐꯝ ꯆꯥꯎꯗꯦ ꯍꯥꯏꯔꯒꯅ ꯑꯃꯗꯨꯅ ꯏꯁꯇꯥꯔ ꯑꯍꯨꯝꯅꯤ ꯑꯃꯗꯨꯅ ꯀꯔꯤꯝ ꯊꯦꯠꯄ ꯅꯠꯇꯦ ꯀꯔꯤꯝ ꯊꯦꯠ ꯐꯠꯇꯕ ꯅꯠꯇꯦ ꯇꯧꯕꯤꯈ꯭ꯔꯤꯅꯦ ꯃꯥꯗꯣ ꯑꯗꯣ ꯁꯥꯔ ꯗꯣ ꯀꯔꯝꯕꯗ ꯀꯧꯅꯗꯣꯏꯅꯣ
ꯃꯥꯅꯦ
ꯐꯝ ꯆꯥꯎꯗꯕꯗꯨꯅ ꯇ꯭ꯔꯦꯅꯤꯡ ꯄꯤꯔꯤꯅꯦꯕ
ꯎꯝ ꯃꯥ ꯇꯝꯕꯤꯔꯛ ꯏꯃꯦ
ꯑꯣ
ꯐꯝ ꯆꯥꯎꯗꯕꯗꯨꯅ ꯑꯃꯗꯨꯅ ꯐꯝ ꯆꯥꯎꯔꯦꯅ ꯃꯨꯛꯄꯁꯨ ꯌꯥꯔꯣꯏꯕ ꯑꯗꯨ ꯃꯨꯛꯅꯔꯛꯄꯗꯩ ꯁꯥꯁꯦ ꯑꯩ ꯅꯉꯣꯏ ꯀꯧꯗꯣꯏꯔꯥ ꯅ ꯅꯣꯏ ꯀꯧꯗꯣꯏꯔꯥ ꯍꯪꯅꯩ ꯑꯩꯁꯦ
ꯎꯝꯗꯤ ꯑꯃꯗꯤ ꯑꯣꯖꯥꯅꯦ
ꯉꯄꯤꯈ꯭ꯔꯤꯕꯃꯤꯗꯣ ꯃꯉꯣꯟꯗ
ꯎꯝ
ꯑꯁ ꯅꯟꯖ ꯇ ꯇꯔꯦ ꯇꯧꯔꯤꯒ
ꯃꯇꯝꯅꯤꯅ ꯁꯨꯝ ꯁꯨꯝ ꯊꯦꯡꯖꯤꯜꯂ
ꯎꯝ
ꯇꯧꯔꯖꯦ
ꯑꯩ ꯑꯗꯨꯝ ꯇꯥꯔꯛꯀꯅꯤ ꯈꯟꯕ ꯃꯊꯥ ꯁꯥꯔꯤ
ꯁ ꯂꯩꯅꯤ
ꯇꯤꯟ ꯀꯥꯡꯥꯉꯕ ꯑꯥ ꯀꯩꯅꯣ ꯇꯧꯔꯗꯤ ꯐꯩ ꯑꯌꯨꯗꯤꯤꯟꯗꯤ ꯀꯩꯁꯨ ꯈꯟꯗꯦꯕ
ꯑ
ꯅꯨꯡꯗꯥꯡ ꯋꯥꯏꯔꯝꯁꯤꯅꯦꯕ ꯇꯤꯟ ꯌꯥꯝ ꯀꯥꯡꯉꯤꯁꯦ
ꯃꯥ ꯈꯪꯗꯦ ꯑꯩꯈꯣꯏꯗꯥꯗꯣ ꯒꯥꯔꯤ ꯊꯧꯗꯣꯛꯈꯤꯕ ꯃꯥꯜꯂꯦ ꯃꯥꯏꯗꯣ
ꯈꯅꯥꯏ ꯀꯩꯗꯧꯒꯦ ꯀꯣꯛ ꯀꯣꯛ ꯀꯣꯛꯇꯣꯏꯗꯣ
ꯒꯥꯔꯤ ꯊꯧꯗꯣꯛꯈꯤꯕꯅꯤ ꯃꯥꯏꯗꯣ ꯊꯧꯤꯜꯂꯛꯄ ꯅꯠꯇꯦꯅꯦ ꯍꯗꯣꯁꯂꯒ
ꯀꯅꯥ ꯌꯨꯝ ꯁꯦꯝꯃꯤꯒꯦ ꯑꯗꯨꯋꯥꯏꯗ
ꯁꯦꯝ ꯑꯦꯝꯗꯨꯗ ꯑꯩꯅ ꯑꯩꯈꯣꯏ ꯇꯩꯝ ꯊꯪꯕ ꯄꯩꯁꯥ ꯂꯧꯕ ꯂꯧꯗꯦ ꯈꯪꯗꯦ
ꯎ ꯈꯪꯗꯦ ꯍꯥꯏ ꯃꯥꯁꯨ ꯌꯥꯏ
ꯀꯗꯣ ꯀꯪꯅꯤꯅꯣ ꯃꯥꯅꯅꯦ ꯍꯥꯟꯅ ꯂꯣꯏꯁꯤꯜꯂꯝꯃꯤꯅꯤꯗ
ꯃꯥꯅꯦ